ꯇꯥꯔꯦ ꯇꯥꯔꯦ ꯀꯩꯗꯧꯔꯝꯃꯤꯅꯣ ꯍꯧꯖꯤꯛꯄꯣ
ꯑꯣ ꯑꯩꯁꯦ ꯉꯁꯤꯗꯤ ꯌꯥꯎꯈ꯭ꯔ ꯊꯦꯡꯗꯣꯛꯈ꯭ꯔꯕ ꯑꯗꯨꯒꯤ ꯌꯥꯎꯗ ꯉꯥꯏꯔꯤꯌꯦ ꯕ꯭ꯔꯁ ꯇꯧꯗꯔꯤ ꯑꯗꯨꯝ ꯌꯥꯎꯍꯧꯕꯒ ꯐꯣꯟ ꯉꯥꯛ ꯃꯦꯜꯂꯝꯕꯅꯤꯅ ꯅꯪ ꯀꯣꯜ ꯂꯥꯛꯇꯅ ꯄꯥꯏꯈꯠꯂ ꯑꯩꯁꯤꯅꯦ ꯑꯗꯨ ꯅꯪꯗꯤ ꯄꯨꯡ ꯀꯌꯥꯗ ꯍꯧꯒꯦ ꯀꯃꯥꯏꯅ ꯇꯧꯒꯦ ꯉꯁꯤꯁꯤꯕꯣ
ꯉꯁꯤꯗꯤ ꯉꯟꯇꯥꯒꯠꯂꯦꯗ ꯄꯨꯡ ꯑꯍꯨꯝ ꯁ꯭ꯋꯥꯏꯗ ꯍꯧꯒꯠꯂꯦ ꯑꯗꯒꯤ ꯇꯨꯝꯁꯤꯟꯕ ꯌꯥꯗ꯭ꯔꯦꯕꯀꯣ ꯑꯗꯨꯝ ꯈꯣꯡ ꯉꯥꯛꯇꯪ ꯃꯦꯠꯂꯝꯃꯦ ꯑꯗꯨꯒ ꯈꯣꯡ ꯍꯥꯝꯗꯣꯏꯔꯦꯕ ꯃꯔꯤ ꯃꯈꯥꯏ ꯁ꯭ꯋꯥꯏꯗ ꯑꯃꯨꯛ ꯍꯥꯝꯅꯤꯡꯉꯦ ꯑꯗꯨꯒ ꯍꯥꯝꯃꯨꯔꯦ ꯑꯗꯨꯒ ꯑꯗꯨꯝ ꯄꯨꯡ ꯃꯉꯥ ꯃꯈꯥꯏ ꯁ꯭ꯋꯥꯏꯗꯏ ꯑꯗꯨꯝ ꯋꯥꯔꯤ ꯁꯥꯟꯅꯔꯒ ꯏꯃꯥꯟꯅꯕ ꯇꯧꯔꯒ ꯑꯗꯨꯝ ꯋꯥꯋꯀꯤꯡ ꯉꯥꯛꯇꯪ ꯊꯣꯛꯎꯕꯅꯦ ꯃ ꯁꯥꯡꯅ ꯆꯠꯂꯨꯔꯦ ꯑꯗꯨꯒ ꯍꯜꯂꯛꯑꯦꯅ ꯑꯗꯨꯝ ꯀꯩꯀꯩ ꯆꯥꯒꯦ ꯇꯧꯔꯝꯃꯣꯏꯅꯦ ꯑꯗꯣ ꯏꯁꯤꯡ ꯂꯥꯛꯑꯝꯕꯀꯣ ꯑꯗꯨꯗꯒꯤ ꯀꯩꯝ ꯆꯥꯗ꯭ꯔꯦ ꯊꯥꯈ꯭ꯔꯦꯕꯀꯣ ꯃꯗ ꯌꯦꯟꯖꯥꯡ ꯊꯣꯡꯒꯅꯤ ꯑꯗꯨꯝ ꯏꯁꯤꯡ ꯆꯥꯕ ꯂꯣꯏ ꯑꯗꯨꯝ ꯆꯥ ꯌꯥꯅꯕ ꯑꯗꯨꯃꯥꯏꯅ ꯇꯧꯗꯣꯏꯅꯤ ꯐꯤ ꯁꯨ ꯁꯨꯒꯗꯕꯅꯦ ꯉꯁꯤ ꯊꯕꯛꯇꯤ ꯌꯥꯝ ꯌꯥꯝꯃꯦ ꯍꯣꯔꯣꯏ ꯉꯥꯛꯇꯪ ꯂꯩꯔꯒ ꯈꯤꯇꯪ ꯍꯥꯏꯗꯤ ꯆꯥꯛ ꯏꯁꯤꯡ ꯇꯣꯛꯄ ꯀꯥꯟꯗꯀꯣ ꯄꯣꯊꯥꯕ ꯃꯇꯝꯗ ꯄꯣ ꯑꯗꯨ ꯑꯟꯕꯗ ꯂꯩꯕ ꯅꯨꯡꯉꯥꯏꯁꯤꯗꯅꯀꯣ ꯑꯗꯨꯗꯒꯤ ꯏꯁꯤꯡ ꯈꯔ ꯂꯩꯕ ꯑꯗꯨꯝ ꯍ ꯁꯨꯗꯣꯛꯀꯦꯅ ꯈꯜꯂꯤꯕ ꯑꯗꯨꯝ ꯏꯁꯤꯡꯕꯨꯗꯤ ꯂꯩꯕ ꯍꯦꯟꯐꯝ ꯀꯩꯩ ꯀ ꯂꯩꯕꯅꯤꯅ ꯁꯨꯕꯗ ꯁꯦꯡꯗꯕꯒꯤ ꯇꯣꯇꯤ ꯂꯥꯛꯄ ꯉꯥꯏꯕꯅꯤꯅ ꯁꯤ ꯂꯥꯛꯑꯒ ꯁꯦꯡꯉꯔꯗꯤ ꯐꯤꯅꯨꯡꯗꯨ ꯉꯧꯕꯗꯣ ꯄꯥꯟꯕꯥꯟꯕ ꯑꯣꯏꯕꯀꯣ ꯑꯗꯨꯒꯤ ꯇꯣꯇꯤꯁꯤꯡꯗꯨꯅ ꯑꯣꯏꯅ ꯁꯨꯗꯅ ꯉꯥꯏꯔ ꯂꯩꯔꯝꯕꯅꯤ
ꯑꯣ ꯑꯗꯨ ꯍꯥꯏꯔꯒ ꯅꯣꯏ ꯌꯦꯟ ꯌꯥꯝ ꯂꯩꯕ ꯃꯥꯜꯂꯦ ꯌꯦꯟ ꯈꯣꯡꯕ ꯌꯥꯝ ꯇꯥꯏꯌꯦ
ꯍꯣꯏ ꯑꯩꯈꯣꯏꯒꯤꯗꯤ ꯌꯦꯟꯈꯣꯡ ꯇꯝꯗꯗ ꯑꯩꯈꯣꯏ ꯅꯍꯥꯟ ꯌꯦꯟ ꯀꯩꯅꯣ ꯂꯧꯕꯅꯦ ꯇꯔꯥꯍꯨꯝꯗꯣꯏ ꯂꯧꯕꯅꯦ ꯑꯅꯤ ꯁꯤꯈ꯭ꯔꯦꯕꯀꯣ ꯑꯗꯩ ꯃꯃꯥꯡꯒꯤ ꯃꯄꯤ ꯑꯅꯤ ꯑꯃꯒ ꯂꯩꯔꯦ ꯑꯩꯈꯣꯏ ꯁꯨꯝ ꯊꯪꯅꯕ ꯏꯕꯥꯏ ꯍꯣꯏꯗ ꯌꯦꯟ ꯍꯥꯏꯁꯦ ꯄꯤꯛꯁꯤ ꯄꯤꯛꯄꯅꯤꯗ ꯌꯦꯟ ꯑꯃꯅ ꯄꯋꯥ ꯇꯥꯔꯣꯏꯗꯕ ꯌꯦꯟꯗꯨꯅꯤꯗ ꯃꯥꯗꯤ ꯐꯖꯕꯒꯤ ꯂꯣꯏꯕꯗꯣ ꯃꯣꯏ ꯌꯦꯟꯗꯣ ꯑꯗꯨꯝ ꯑꯗꯨ ꯈꯣꯡꯕꯒꯤꯅꯤ ꯄꯤꯁꯤꯛ ꯄꯤꯛꯄ ꯃꯈꯣꯟꯅ ꯍꯧꯕ ꯑꯗꯨꯃꯥꯏꯅ ꯇꯧꯋꯦ ꯃꯣꯏ ꯌꯦꯟꯁꯦ
ꯑꯣ ꯀꯔꯤ ꯌꯦꯟ ꯀꯥꯎꯅ ꯌꯦꯟꯒꯨꯝꯕꯔꯣ ꯀꯃꯥꯏꯅ ꯇꯧꯕ ꯌꯦꯟꯅꯣ ꯃꯃꯤꯡ ꯀꯩ ꯀꯧꯖꯥꯠꯅꯣ
ꯀꯥꯎꯅ ꯌꯦꯟꯕꯁꯨ ꯅꯠꯇꯦ ꯆꯤꯡ ꯌꯦꯟꯕꯁꯨ ꯅꯠꯇꯦ ꯆꯤꯡ ꯌꯦꯟꯗꯒꯤꯅ ꯄꯤꯛꯄ ꯐꯤꯤꯁ ꯄꯤꯛꯄꯗꯣ ꯌꯦꯡꯕ ꯀꯥꯟꯗꯠ ꯂꯩꯇꯦꯡ ꯌꯥꯝ ꯑꯣꯏꯅ ꯍꯥꯏꯗꯤ ꯐꯖꯕꯗꯤ ꯑꯣꯏꯕ ꯑꯗꯨꯒ ꯄ꯭ꯊꯤ ꯄꯤꯛꯩꯅ ꯌꯦꯟ ꯑꯃꯅ ꯄꯋꯥ ꯇꯥꯔꯛꯏ ꯍꯌꯦꯡ ꯅꯣꯡꯃ ꯂꯥꯛꯑ ꯌꯦꯡꯉꯃ ꯃꯁꯛꯇꯤ ꯌꯥꯝ ꯐꯖꯕ
ꯑꯣ ꯀꯩꯀꯩ ꯃꯆꯨ ꯑꯣꯏꯒꯦ ꯃꯁꯛ ꯐꯖꯩ ꯍꯥꯏꯁꯤꯕ
ꯃꯁꯨꯕꯨꯗꯤ ꯃꯈꯜ ꯃꯈꯜ ꯂꯩꯈ꯭ꯔꯦ ꯑꯗꯨ ꯃꯣꯏꯁꯤꯗ ꯑꯌꯥꯝꯕꯅ ꯑꯃꯨꯕ ꯑꯣꯏꯕ ꯃꯥꯜꯂꯦ ꯑꯃꯨꯕꯒ ꯑꯗꯒꯤ ꯑꯩꯈꯣꯏ ꯎꯃꯥꯟ ꯟꯕꯣꯏ ꯀꯩꯕꯩ ꯇꯧꯔꯒ ꯎꯆꯦꯛ ꯃꯆꯨ ꯑꯣꯏ ꯍꯥꯏꯒꯗ꯭ꯔꯥ ꯁꯅꯥ ꯃꯆꯨ ꯑꯣꯏ ꯍꯥꯏꯒꯗ꯭ꯔꯥ ꯑꯗꯨꯃꯥꯏꯅ ꯂꯥꯡꯕ ꯑꯃꯒ ꯑꯗꯨꯝ ꯂꯣꯏꯅꯕꯅꯦ ꯍꯥꯏꯗꯤ ꯆꯥꯕꯒꯤ ꯅꯠꯇꯕꯀꯣ ꯅꯨꯡꯁꯤꯕꯒꯤ ꯐꯖꯕ ꯥꯏꯅ ꯂꯣꯏꯅꯕꯗꯣ ꯑꯗꯨꯃꯥꯏ ꯑꯣꯏꯕꯗ ꯆꯤꯡ ꯌꯦꯟꯗꯩꯁꯨ ꯄꯤꯛꯄ
ꯑꯗꯨꯗꯤ ꯑꯩꯁꯨ ꯅꯣꯡꯃꯂꯥ ꯌꯦꯡꯉꯒꯦꯅꯦ ꯍꯥꯏꯗꯤ ꯁꯨꯝ ꯐꯖꯔꯒꯗꯤ ꯂꯣꯏꯕ ꯌꯥꯏꯗꯅ ꯑꯩꯈꯣꯏꯁꯨ ꯑꯗꯨ ꯍꯥꯏꯔꯒꯅꯦ ꯉꯁꯥꯏꯁꯦ ꯑꯩꯅ ꯑꯃꯨꯛ ꯎꯏꯌꯦꯕꯀꯣ ꯌꯦꯟꯁꯨ ꯅꯠꯇꯕ ꯏꯁꯁꯥꯡ ꯁꯥꯡꯉꯒꯅꯦ ꯃꯉꯛꯅ ꯄꯤꯁꯤꯛ ꯏꯄꯥ ꯑꯗꯨꯒꯅꯦ ꯎꯝ ꯌꯦꯟꯁꯨ ꯍꯥꯏꯔꯞ ꯃꯥꯜꯂꯦ ꯉꯥꯅꯨꯒꯤ ꯇꯥꯏꯞꯇꯁꯨ ꯍꯥꯏꯔꯞ ꯃꯥꯜꯂꯦ ꯈꯪꯗꯦ ꯑꯃ ꯎꯔꯛꯑꯦ ꯑꯗꯨ ꯅꯪ ꯎꯔꯕꯣ ꯅꯪ ꯑꯗꯨꯝꯕꯗꯨꯣ ꯀꯩ ꯃꯃꯤꯡ ꯇꯧꯖꯥꯠꯅꯣ ꯑꯗꯨꯕꯣ
ꯎꯨꯏꯌꯦ ꯑꯗꯨ ꯃꯃꯤꯡꯗꯣ ꯀꯩꯅꯣ ꯍꯥꯏꯕꯅꯦ ꯑꯩꯈꯣꯏ ꯑꯗꯨ ꯑꯍꯥꯟꯕꯗꯀꯣ ꯑꯗꯨꯃꯥꯏꯅ ꯇꯧꯅꯔ ꯑꯗꯨꯏ ꯑꯗꯨꯒꯤ ꯑꯗꯨꯩ ꯍꯧꯖꯤꯛꯀꯤ ꯀꯩꯅꯣꯗꯣ ꯀꯩꯅꯣ ꯀꯧꯋꯦꯕꯀꯣ ꯀꯩ ꯍꯥꯏꯈꯔꯦ ꯇꯔꯀꯤ ꯀꯧꯋꯦꯕ ꯀꯣ ꯑꯗꯨꯏꯗꯨꯒ ꯑꯩꯈꯣꯏ ꯆꯨꯝꯅꯒꯤꯁꯤ ꯃꯔꯝ ꯀꯣꯛꯄꯤꯁꯦ ꯄꯨꯟꯁꯤꯜꯂꯒ ꯌꯦꯟ ꯍꯥꯏꯗꯤ ꯃꯈꯜ ꯃꯈꯜ ꯁꯦꯝꯃꯝꯃꯦꯕ ꯅꯍꯥꯟꯋꯥꯏꯗꯤ ꯑꯗꯨꯒꯨꯝꯕ ꯌꯦꯟꯗꯣ ꯍꯧꯖꯤꯛꯀꯥꯟꯗꯤ ꯎꯈꯤꯗ꯭ꯔꯦ ꯃꯃꯤꯡꯕꯨꯗꯤ ꯄꯅꯥꯔꯥꯖ ꯍꯥꯏꯕ ꯑꯗꯨꯃꯅ ꯍꯥꯏꯕꯅꯦꯕ ꯕꯅꯥꯅꯥ ꯖꯥ ꯍꯥꯏꯁꯦ ꯍꯥꯎꯁꯨ ꯌꯥꯝ ꯍꯥꯎꯕ ꯑꯗꯩ ꯃꯇꯨꯡꯁꯨ ꯌꯥꯝ ꯌꯥꯎꯕ ꯑꯗ ꯃꯇꯨꯡ ꯀꯜꯂꯒ ꯌꯥꯝ ꯍꯥꯎꯕ ꯑꯣꯏꯕꯅꯦꯕꯀꯣ ꯍꯧꯖꯤꯛꯀꯥꯟꯗꯤ ꯃꯥꯗꯣ ꯃꯔꯨꯝ ꯀꯩꯁꯨ ꯀꯔꯝ ꯀꯥꯏꯅꯣꯛ ꯠꯇꯦ ꯑꯗꯒꯤ ꯃꯆꯥ ꯀꯣꯝꯕꯁꯨ ꯑꯣꯏꯗꯦ ꯑꯗꯨꯅ ꯆꯥꯕꯗꯪ ꯁꯨꯝ ꯑꯣꯏꯔꯒ ꯁꯨꯝ ꯄꯨꯊꯣꯛꯄꯗꯣ ꯋꯥꯠꯂꯛꯄꯒꯤꯀꯣ ꯑꯗꯨꯝ ꯍꯧꯖꯤꯛꯀꯥꯟꯗꯤ ꯀꯥ ꯍꯦꯟꯅ ꯎꯈꯤꯗꯔꯦ ꯑꯩꯈꯣꯏꯅ ꯑꯉꯥꯡ ꯑꯣꯏꯔꯤꯕ ꯃꯇꯝꯗ ꯆꯥꯕ ꯀꯥꯟꯗ ꯌꯥꯝ ꯍꯥꯎꯗ꯭ꯔꯥ ꯑꯗꯨꯃꯥꯏꯅ ꯑꯣꯏꯕꯅꯦ ꯃꯃꯤꯡꯗꯨꯗꯤ ꯄꯟꯔ ꯆꯥꯒ ꯀꯧꯕꯅꯤ ꯅꯪ ꯈꯪꯕ ꯈꯪꯗꯕ꯭ꯔꯥ ꯑꯃ ꯃꯔꯨ ꯀꯣꯛꯄ ꯑꯗꯒꯤ ꯑꯩꯈꯣꯏꯒꯤ ꯎꯆꯦꯛ ꯑꯆꯧꯕ ꯑꯃ ꯂꯩꯕꯗꯣ ꯑꯗꯨꯃꯥꯏꯅ ꯇꯧꯔꯒ ꯑꯃꯨꯛ ꯃꯔꯨꯁꯦ ꯀꯣꯛꯇꯣꯏꯅꯦꯕ ꯑꯃꯨ ꯀꯣꯛꯇꯣꯏꯅ ꯃꯉꯛꯁꯝ ꯁ꯭ꯋꯥꯏꯐꯥꯎꯁꯦ ꯂꯣꯏ ꯀꯣꯛꯇꯣꯏꯅꯦꯕꯀꯣ ꯑꯩ ꯑꯗꯩ ꯃꯅꯤꯡ ꯀꯩꯅ ꯄꯥꯟꯕ ꯑꯗꯨꯏꯗꯨꯣ ꯈꯪꯍꯧꯕ꯭ꯔꯥ ꯈꯪꯍꯧꯗꯕ꯭ꯔꯥ
ꯑꯣ ꯑꯗꯨꯗꯣ ꯈꯪꯉꯦ ꯑꯩꯈꯣꯏꯒꯤ ꯈꯣꯝꯕꯗꯒ ꯍꯥꯏꯗꯤ ꯃꯣꯏꯒꯤ ꯈꯗꯥꯡ ꯉꯁꯥꯏꯗꯒꯤꯒ ꯌꯥꯝ ꯆꯣꯟꯊꯔꯒ ꯈꯣꯡꯕꯩ ꯍ ꯑꯣ ꯑꯣ ꯇꯧꯔꯒ ꯑꯃ ꯂꯩꯕꯅꯦ ꯉꯥꯡꯁꯛ ꯉꯥꯡꯕꯗꯨ ꯆꯥꯎꯔꯀꯥꯟꯗ ꯃꯀꯣꯛꯅ ꯉꯥꯡꯁꯛ ꯉꯥꯡꯕ ꯄꯨꯔꯥ ꯄꯤꯡ ꯃꯆꯒ ꯑꯣꯏꯕꯗꯣ ꯑꯗꯨꯃꯥꯏꯅ ꯇꯧꯕ ꯑꯃꯕꯨꯗꯤ ꯎꯔꯝꯃꯤ ꯑꯗꯣ ꯑꯩ ꯆꯥꯕ ꯈꯣꯠꯄꯕꯨꯗꯤ ꯇꯧꯗ꯭ꯔꯤꯕ ꯃꯥꯜꯂꯦꯀꯣ ꯑꯗꯨꯗꯣ ꯆꯥꯔꯒꯗꯤ ꯑꯝꯇ ꯌꯦꯡꯗ꯭ꯔꯦ ꯍꯥꯏꯗꯤ ꯑꯗ ꯑꯩꯈꯣꯏꯁꯨ ꯂꯣꯏꯕꯗꯤ ꯂꯣꯏꯔꯛꯇꯦ ꯃꯤꯒꯤ ꯂꯣꯏꯕꯗꯨ ꯁꯨꯝ ꯎꯕꯅꯦꯕ ꯑꯗꯨꯅ ꯊꯑꯣꯏꯅ ꯀꯩꯁꯨ ꯂꯩꯕ ꯈꯣꯠꯄꯁꯨ ꯐꯪꯗꯦꯗꯅꯀꯣ ꯑꯗꯨꯗꯨ ꯑꯣꯏꯅ ꯊꯑꯣꯏꯅ ꯆꯥꯒꯦꯅ ꯊꯤꯕ ꯈꯣꯠꯄ ꯇꯧꯗ꯭ꯔꯒꯗꯤ ꯌꯥꯝ ꯂꯥꯏꯅ ꯍꯥꯏꯗꯤ ꯑꯗꯨꯝ ꯑꯃꯗ ꯃꯐꯝ ꯑꯃꯗ ꯍꯦꯛꯇ ꯐꯪꯕꯗꯣ ꯑꯣꯏꯗꯕꯒꯤ ꯑꯗꯨꯝ ꯆꯥꯕ ꯈꯣꯠꯄꯕꯨꯗꯤ ꯑꯩꯗꯤ ꯆꯥꯗꯤꯦ ꯆꯥꯔꯛꯇ꯭ꯔꯦ ꯑꯗꯣ ꯎꯝ ꯀꯩꯅꯣ ꯇꯧꯗꯦ ꯍꯥꯏꯕꯗꯤ ꯀꯩꯒꯨꯝꯕꯕꯁꯤ ꯅꯦꯠꯋꯥꯛꯁꯤꯦ ꯈꯤꯇꯪ ꯅꯨꯡꯉꯥꯏꯇꯦ ꯅꯠꯇꯦꯕꯀꯣ ꯑꯗꯣ ꯇꯠꯈ꯭ꯔꯒꯗꯤ ꯑꯗꯨꯝ ꯁꯤꯗ ꯑꯗꯨꯝ ꯇꯧꯕꯤꯔꯛꯑꯣꯀꯣ ꯍꯥꯏꯗꯤ ꯀꯩꯒꯨꯝꯕ ꯃꯔꯛꯇ ꯆꯠꯈ꯭ꯔꯒꯁꯨ ꯑꯗꯨꯝ ꯑꯃꯨꯛ ꯌꯥꯕ꯭ꯔ ꯌꯦꯡꯉꯛꯑꯣꯕꯁꯤꯗ ꯑꯗꯨꯝ ꯁꯤ ꯅꯝꯕꯔꯁꯤꯗ
ꯍ ꯍꯣ ꯍꯣꯏ
ꯑꯣ ꯑꯗꯨ ꯍꯥꯏꯔꯒ ꯑꯩꯁꯦ ꯉꯥꯏꯍꯥꯛꯇꯪ ꯁꯨꯝ ꯐꯣꯟ ꯃꯦꯠꯂꯝꯕꯗꯒꯤ ꯕ꯭ꯔꯁ ꯇꯧꯔꯅꯤ ꯉꯥꯏꯍꯥꯛ ꯂꯩꯔꯒ ꯑꯗꯨꯒ ꯇꯟ ꯆꯥꯕ꯭ꯔꯥ ꯄꯔꯥꯊꯥ ꯆꯥꯕ꯭ꯔꯥ ꯑꯃ ꯇꯧꯔꯅꯤ ꯑꯩꯁꯦ ꯃꯤꯕꯨꯗꯤ ꯃꯤꯅꯕꯨꯗꯤ ꯑꯗꯨꯝ ꯍꯥꯏꯕꯨꯗꯤ ꯍꯥꯏꯅꯩ ꯍꯥꯏꯗꯤ ꯌꯥꯎꯍꯧꯕꯒ ꯊꯥꯎ ꯆꯥꯁꯤꯟꯕ ꯑꯇꯪ ꯆꯥꯁꯤꯟꯕꯁꯦ ꯅꯨꯡꯉꯥꯏꯇꯦ ꯈꯣꯠꯇꯦ ꯦꯅ ꯑꯗꯨꯝ ꯍꯥꯏꯕꯁꯨ ꯌꯥꯎꯗꯣ ꯍꯥꯏꯕ ꯑꯗꯣ ꯑꯩꯒꯤ ꯑꯣꯏꯅꯗꯤ ꯈꯪꯗꯦ ꯑꯗꯨꯝ ꯇꯟꯒꯨꯝꯕ ꯐꯔ ꯊꯥꯒꯨꯝꯕ ꯆꯥꯈꯤꯕꯁꯤꯅ ꯍꯥꯏꯗꯤ ꯄꯨꯛꯇꯣ ꯎ ꯄꯨꯛꯁꯨ ꯊꯟꯕ ꯏꯁꯥꯗꯁꯨ ꯄꯦꯟꯕꯩ ꯇꯥꯏꯞꯇ ꯑꯣꯏꯅ ꯇꯧꯖꯕꯗꯣ ꯌꯥꯝ ꯀꯥ ꯍꯦꯟꯅ ꯆꯥꯥꯁꯟꯅꯨꯕꯗꯤ ꯅꯠꯇꯦꯀꯣ ꯕ꯭ꯔꯦꯛꯐꯥꯁꯁꯤꯅ ꯑꯗꯨꯝ ꯑꯃ ꯑꯅꯤ ꯍꯥꯏꯇꯥꯔꯦ ꯑꯗ ꯑꯗꯨꯃꯥꯏꯅ ꯇꯧꯈꯤꯕꯗꯨꯅ ꯈꯤꯇꯪꯁꯨ ꯈꯥꯡꯕꯗꯧꯅ ꯇꯧꯕꯗꯣ ꯄꯨꯛꯇꯣ ꯁꯨꯝ ꯀꯨꯏꯅ ꯂꯩꯔꯀꯥꯟꯗ ꯑꯗꯨꯅ ꯑꯗꯨꯝ ꯄꯥꯝꯃꯦ ꯑꯗꯣ ꯇꯪꯟ ꯂꯩꯕ꯭ꯔꯥ ꯄꯔꯥꯊꯥ ꯂꯩꯕ꯭ꯔꯥ ꯑꯃ ꯇꯧꯔꯒ ꯆꯥꯔꯅꯤ ꯑꯗꯣ ꯅꯪꯗꯤ ꯕ꯭ꯔꯦꯛꯐꯥꯁ ꯀꯩꯀꯥ ꯍꯣꯠꯅꯔꯕꯣ ꯀꯃꯥꯏꯅ ꯇꯧꯒꯦ
ꯕ꯭ꯔꯦꯛꯐꯥꯁꯁꯦ ꯆꯥꯗ꯭ꯔꯦ ꯑꯔꯥꯡ ꯆꯝꯐꯨꯠ ꯈꯔ ꯂꯩꯔꯝꯃꯦ ꯑꯗꯣ ꯈꯤꯇꯪꯗꯤꯗꯤ ꯆꯥꯈ꯭ꯔꯦꯕꯀꯣ ꯑꯗꯒꯤ ꯏꯁꯤꯡ ꯀꯩ ꯀꯊꯛꯁꯤꯂ ꯑꯗꯨꯝ ꯑꯩꯈꯣꯏꯗꯤ ꯕ꯭ꯔꯦꯛꯐꯥꯁꯁ ꯀꯥꯦ ꯆꯗꯦꯗ ꯍꯥꯏꯗꯤ ꯑꯗꯨꯝꯅꯣꯡ ꯐꯥꯛꯒꯨꯝꯕ ꯆꯥꯕꯣꯅꯦꯕ ꯆꯥꯛꯇ ꯉꯜꯂꯦꯕꯀꯣ ꯑꯩꯈꯣꯏ ꯆꯥꯛ ꯆꯥꯕꯒꯤ ꯃꯇꯝꯁꯦ ꯑꯌꯥꯝꯕꯅ ꯁꯨꯝ ꯍꯣꯏ ꯅꯤꯄꯥꯥꯟ ꯃꯈꯥꯏ ꯃꯥꯄꯜ ꯐꯝ ꯃꯈꯥꯏ ꯁꯨꯃꯥꯏꯅ ꯆꯥꯏꯑꯕ ꯑꯗꯨꯗꯨꯅ ꯆꯥꯛ ꯆꯥ ꯕ꯭ꯔꯦꯛꯐꯥꯁ ꯀꯨꯝꯕ ꯆꯥꯕꯁꯦ ꯑꯩꯅ ꯀꯩꯒꯨꯝꯕ ꯊꯒꯨꯝ ꯆꯇꯨꯕ ꯑꯣꯏꯔꯒꯗꯤꯀꯣ ꯑꯩꯗꯤ ꯂꯥꯏꯔꯤꯛ ꯄꯥꯕꯅꯤ ꯈꯪꯗꯦ ꯑꯗꯨꯃꯥꯏꯅ ꯆꯠꯈꯤꯈꯤꯕ ꯑꯣꯏꯇꯥꯥꯔꯒꯗꯤ ꯑꯩ ꯑꯗꯨ ꯕꯦꯐꯔꯁ ꯆꯥꯔ ꯆꯠꯈ꯭ꯔꯒ ꯆꯥꯛꯅ ꯄꯨꯡ ꯇꯔꯥꯃꯥꯊ ꯃꯈꯥꯏ ꯕꯥꯕ ꯁ꯭ꯋꯥꯏ ꯆꯥꯔ ꯑꯗꯨꯃꯥꯏꯅ ꯇꯧꯕꯅꯦꯕ ꯑꯗꯣ ꯍꯧꯖꯤꯛꯀꯥꯟꯗꯤ ꯑꯃꯨꯛ ꯑꯗꯨꯒꯨꯝꯕꯁꯨ ꯆꯠꯇ꯭ꯔꯕꯅꯤꯅ ꯌꯨꯝꯗ ꯑꯗꯨꯝ ꯂꯩꯕꯅꯤꯅ ꯊꯕꯛ ꯑꯇꯣꯞꯄ ꯂꯩꯇꯕꯅꯤꯅ ꯑꯄ ꯑꯗꯨꯝ ꯆꯥꯛꯁꯤ ꯉꯟꯇꯛ ꯉꯥꯛꯇꯛ ꯆꯥꯕꯅ ꯑꯗꯨꯒꯨꯝꯕꯗꯤ ꯆꯥꯁꯤꯟꯗ꯭ꯔꯦ ꯑꯗꯨꯒ ꯆꯥꯛ ꯑꯣꯏꯅ ꯉꯥꯏꯔꯒ ꯑꯗꯨꯝ ꯅꯨꯡꯊꯤꯟꯒꯨꯝꯕꯗ ꯆꯥꯒꯨꯝꯕ ꯈꯔ ꯊꯛꯄ ꯑꯗꯨꯃꯥꯏꯅ ꯇꯧꯋꯤ ꯑꯇꯣꯞꯄꯁ ꯇꯧꯗ꯭ꯔꯦꯗ ꯀꯩꯝꯇ ꯆꯥꯗ꯭ꯔꯤ
ꯑꯁ ꯑꯗꯨꯗꯤ ꯃꯔꯨꯞꯇꯤ ꯆꯤꯟꯖꯥꯛ ꯃꯔꯨꯞꯀꯤ ꯆꯤꯟꯖꯥꯛ ꯃꯌꯥꯝꯁꯤꯗꯤ ꯍꯥꯏꯗꯤ ꯑꯐꯕꯇ ꯇꯣꯏꯅ ꯇꯧꯋꯦ ꯍꯧꯕꯗꯨꯁꯨ ꯆꯝꯐꯨꯠ ꯑꯣꯏꯅ ꯍꯥꯏꯕꯗꯤ ꯕ꯭ꯔꯦꯛꯐꯥꯁꯃꯛ ꯅꯠꯇ꯭ꯔꯒꯁꯨ ꯑꯗꯨꯝ ꯄꯨꯛꯇꯣ ꯍꯥꯡꯗꯅꯕ ꯆꯝꯐꯨꯠꯀ ꯆꯥꯏ ꯍꯥꯏꯕꯁꯦ ꯌꯥꯝ ꯐꯗꯕ ꯃꯥꯜꯂꯦ ꯍꯛꯆꯥꯡ ꯏꯁꯥꯡ ꯌꯥꯝ ꯅꯨꯡꯉꯥꯏꯗꯧꯗꯤ ꯃꯥꯜꯂꯦ ꯑꯗꯣ ꯑꯩꯈꯣꯏꯒꯤꯗꯤ ꯑꯃꯨꯛ ꯆꯥꯛꯁꯦ ꯑꯗꯨꯃꯥꯏꯅꯃꯛ ꯇꯤꯡꯍꯟꯗꯦ ꯄꯨꯡ ꯅꯤꯄꯥꯟ ꯍꯥꯏꯗꯅ ꯑꯃꯨꯛ ꯑꯩꯈꯣꯏꯒꯤꯅ ꯑꯃꯨꯛ ꯆꯥ ꯊꯛꯄꯒꯤ ꯇꯥꯏꯞꯇ ꯑꯗꯨꯝ ꯑꯣꯏꯌꯦꯕꯀꯣ ꯑꯗꯨꯅ ꯑꯗꯨꯝ ꯆꯥ ꯊꯛꯑꯦ ꯑꯗꯨꯒ ꯆꯥꯛꯅ ꯈꯤꯇꯪ ꯊꯦꯡꯅ ꯆꯥꯏꯑꯦ ꯑꯗꯨꯒ ꯑꯗꯨꯃꯥꯏꯅ ꯇꯧꯏꯦ ꯑꯗꯨ ꯑꯗꯨꯒꯤꯁꯨ ꯍꯥꯏꯗꯤ ꯕꯥꯔꯣ ꯑꯃ ꯁ꯭ꯋꯥꯏꯗ ꯆꯥꯏꯕ ꯆꯥꯛꯇꯣ ꯑꯌꯨꯛꯀꯤ ꯑꯗꯨꯅ ꯕ꯭ꯔꯦꯛꯐꯥꯁꯇꯨ ꯈꯤꯇꯪ ꯂꯨꯝꯕ ꯆꯥꯥꯁꯟꯈꯤꯗ꯭ꯔꯒꯗꯤ ꯈꯥ ꯑꯗꯨꯝ ꯀꯨꯏꯅ ꯆꯠꯅꯕꯀꯣ ꯍꯥꯏꯇꯥꯔꯦꯀꯣ ꯑꯗꯨ ꯑꯗꯨꯃꯥꯏꯅ ꯇꯧꯋꯦ ꯑꯗꯣ ꯃꯔꯨꯞꯇꯤ ꯍꯧꯖꯤꯛꯀꯥꯟꯁꯦ ꯊꯕꯛ ꯏꯪꯈꯥꯡꯒꯤ ꯆꯠ ꯆꯧꯕꯣ ꯀꯃꯥꯏ ꯀꯃꯥꯏꯅ ꯇꯧꯒꯦ
ꯇ꯭ꯔꯥꯕꯦꯜ ꯏꯪꯈꯥꯡ ꯆꯠꯇ꯭ꯔꯦ ꯑꯩ ꯍꯥꯟꯅ ꯆꯠꯂꯝꯕꯗꯣ ꯑꯦꯛꯖꯥꯝ ꯑꯃ ꯊꯥꯈꯤꯕꯀꯣ ꯑꯗꯨ ꯂꯣꯏꯈꯤꯕꯗꯒꯤ ꯆꯠꯇ꯭ꯔꯦ ꯑꯗꯒꯤ ꯑꯩꯒꯤ ꯊꯕꯛ ꯑꯃꯁꯨ ꯇꯥꯟꯅꯔꯤꯕ ꯑꯗꯨꯒꯤꯁꯨ ꯑꯃꯨꯛ ꯉꯥꯏꯕꯩ ꯃꯇꯝ ꯂꯧꯕ ꯑꯗꯒꯤꯗꯤ ꯍꯧꯖꯤꯛ ꯍꯣꯏ ꯍꯞꯇꯥ ꯍꯞꯇꯥꯒꯤꯀꯣ ꯅꯣꯡꯃ ꯅꯣꯡꯃ ꯆꯠꯄꯤ ꯑꯃ ꯌꯥꯎꯋꯦꯕꯀꯣ ꯑꯗꯨꯗꯤ ꯃꯥ ꯆꯠꯂꯤ ꯑꯗꯣ ꯑꯗꯨꯗꯁꯨ ꯅꯠꯇꯕ ꯑꯇꯣꯞꯄꯗꯤ ꯆꯠꯇꯦ
ꯑꯣ ꯍꯣꯏ ꯑꯗꯨ ꯁꯨꯝ ꯌꯥꯕꯗꯤ ꯌꯥꯏꯗ ꯍꯥꯏꯗꯤ ꯊꯕꯛ ꯑꯃꯁꯨ ꯇꯥꯟꯅꯅꯤꯅ ꯌꯦꯡꯉꯣ ꯑꯗꯨꯒ ꯁꯨꯝ ꯇꯨꯃꯤꯟꯅ ꯂꯩꯊꯣꯛꯄꯗꯤ ꯅꯠꯇꯕꯅꯤꯅꯀꯣ ꯃꯔ ꯑꯩꯣꯏꯗꯤ ꯊꯕꯛ ꯅꯣꯝꯕ ꯁꯨꯕꯁꯨ ꯀꯟꯕꯅꯤꯅ ꯑꯗꯨꯝ ꯑꯩꯁꯨ ꯇꯨꯃꯤꯟ ꯂꯩꯔꯝꯗꯧꯗꯤ ꯃꯥꯟꯗꯕ ꯑꯗꯨ ꯑꯣꯏꯔꯒꯁꯨ ꯍꯥꯟꯅ ꯑꯃ ꯆꯠꯂꯝꯕꯗꯨꯗꯤ ꯆꯠꯈꯤꯗ꯭ꯔꯕ ꯃꯥꯜꯂꯦꯅ ꯍꯥꯏꯔꯞ ꯁꯨꯝ ꯃꯤꯅ ꯍꯥꯏꯅꯕꯗꯤ ꯇꯥꯕ ꯊ ꯑꯩꯈꯣꯏꯅ ꯍꯪꯗꯧꯗꯨꯁꯨ ꯑꯗꯨꯝ ꯐꯔꯛ ꯑꯃ ꯏꯇꯥ ꯇꯥꯔꯕ ꯑꯗꯨꯗ ꯑꯗꯨꯃꯥꯏꯅ ꯇꯧꯔꯝꯕꯅꯤ ꯑꯗꯨ ꯈꯟꯕꯗꯤ ꯈꯟꯕ ꯑꯦ ꯃꯥ ꯑꯃꯗꯤ ꯁꯣꯏꯅ ꯇꯧꯔꯝꯗꯧ ꯃꯥꯂꯦꯗꯅ ꯃꯤꯅꯗꯤ ꯇꯧꯗ꯭ꯔꯕꯅꯦ ꯃꯥ ꯃꯌꯨꯝꯗ ꯂꯩꯕꯅꯦꯅꯗꯤ ꯍꯥꯏꯔꯛꯑꯦꯕꯀꯣ ꯑꯩꯅ ꯁꯨꯝ ꯃꯣꯏꯗꯕꯨꯗꯤ ꯍꯥꯏꯔꯨꯗꯦꯀꯣ ꯑꯩꯅ ꯈꯟꯖꯕꯩ ꯋꯥꯅꯤ ꯑꯦ ꯃꯥ ꯀꯩꯅꯣꯝꯗꯤ ꯇꯧꯔꯝꯗꯧꯗꯤ ꯃꯥꯜꯂꯦꯗ ꯇꯨꯃꯤꯟꯅꯗꯤ ꯀꯩꯁꯨ ꯂꯩꯔꯝꯗꯧ ꯃꯥꯥꯟꯗꯦ ꯃꯥꯗꯤ ꯇꯨꯃꯤꯟ ꯂꯩꯕꯗꯤ ꯀꯌꯥ ꯍꯅꯖꯗꯕꯅꯤ ꯃꯥ ꯁꯥꯟꯅꯗꯒꯤꯁꯨ ꯁꯨꯕ ꯅꯣꯝꯕ ꯊꯕꯛ ꯈꯊꯥꯡ ꯌꯥꯝ ꯀꯟꯕꯅꯦꯅ ꯑꯗꯨꯨꯝ ꯈꯟꯖꯕ ꯍꯥꯏꯇꯥꯔꯦ ꯑꯗꯣ ꯍꯟꯗꯛꯁꯤꯕꯨ ꯂꯧꯒꯨꯝꯕꯒꯤ ꯊꯕꯛꯇꯤꯆꯠ ꯆꯠꯇ꯭ꯔꯕ ꯀꯃꯥꯏꯅ ꯇꯧꯒꯦ
ꯆꯠꯇ꯭ꯔꯦꯗ ꯃꯇꯝ ꯈꯤꯇ ꯋꯥꯠꯂꯤꯕꯀꯣ ꯑꯗꯨ ꯏꯁꯤꯡ ꯇꯥꯔꯛꯇ꯭ꯔꯤꯕꯒꯤ ꯏ ꯁꯤꯡꯗꯣ ꯇꯥꯔꯛꯑꯅꯤ ꯏꯁꯤꯡꯗꯨꯣ ꯇꯧꯔꯒ ꯑꯩꯈꯣꯏꯒꯤ ꯅꯩꯈꯥꯏꯔꯒ ꯐꯧ ꯍꯨꯟꯅꯕ ꯁꯦꯝꯗꯣꯏꯅꯦꯕꯀꯣ ꯑꯗꯨꯗꯒꯤ ꯃꯇꯝꯗꯨꯣ ꯈꯤꯇꯪ ꯋꯥꯠꯂꯤꯕꯒꯤ ꯑꯗꯨ ꯃꯣꯏꯗꯤ ꯆꯠꯇꯦ ꯑ ꯍꯣꯏ ꯌꯨꯝꯗ ꯂꯩꯔꯗꯤ ꯑꯗꯨꯝ ꯆꯠꯄ ꯈꯣꯠꯄꯁꯨ ꯑꯗꯨꯝ ꯇꯧꯋꯦ ꯑꯗꯣ ꯌꯦꯡꯒꯤ ꯑꯗꯨꯝ ꯑꯩꯁꯦ ꯑꯃꯨꯛ ꯑꯥꯗꯒ ꯆꯠꯈꯤ ꯇꯥꯔꯒꯗꯤ ꯊꯕꯛꯇꯨꯅ ꯌꯥꯗꯅ ꯆꯠꯈꯤ ꯇꯥꯔꯒꯗꯤ ꯌꯥꯎꯔꯣꯏꯗꯣꯏꯅꯦꯕꯀꯣ ꯗꯨ ꯌꯨꯝꯗ ꯂꯩꯔꯒ ꯑꯃꯨ ꯌꯥꯎꯗꯕꯁꯨ ꯑꯃꯨꯛ ꯀꯩꯅꯣ ꯇꯧꯗ ꯍꯣꯏ ꯃꯔꯨꯞ ꯅ ꯑꯩꯕꯨ ꯄꯨꯡꯊꯥ ꯊꯥꯒꯠꯄꯤꯔꯦ ꯍꯣꯏ ꯃꯁꯥꯒꯤꯁꯨꯀꯣ ꯑꯗꯨꯝ ꯑꯩꯗꯨ ꯗꯨꯝ ꯍꯥꯏꯗꯤ ꯀꯩꯅꯣꯝꯃ ꯇꯧꯔ ꯇꯥꯔꯗꯤ ꯍꯥꯏꯔꯒ ꯂꯩ ꯑꯗꯨꯃꯥꯏꯟ ꯇꯧꯋꯤ ꯎ
ꯍꯣꯏ ꯑꯗꯨꯅꯦ ꯑꯗꯨꯝ ꯍꯣꯏ ꯑꯗꯨꯅꯦ ꯑꯗꯨꯝ ꯍꯥꯏꯗꯤ ꯑ ꯍꯥꯟꯅꯗꯩꯁꯨ ꯑꯗꯨꯝ ꯃꯔꯨꯞꯁꯦ ꯌꯥꯝ ꯀꯟ ꯄꯨꯂꯛꯇ꯭ꯔꯒꯁꯨ ꯍꯥꯏꯔꯞ ꯍꯥꯏꯔꯞ ꯑꯗꯨꯝ ꯄꯨꯜꯂꯛꯄꯗ ꯑꯗꯨꯝ ꯊꯦꯡꯅꯖꯔ ꯒꯕꯗ ꯑꯗꯨꯃꯥꯏꯟ ꯇꯧꯋꯦꯕ ꯍꯥꯏꯗꯤ ꯀꯩꯁꯨ ꯇꯨꯃꯤꯟꯅ ꯑꯗꯨꯝ ꯃꯥꯡꯉꯒ ꯂꯩ ꯍꯥꯏꯗꯤ ꯃꯥꯡꯕ ꯍꯥꯏꯕꯗꯤ ꯂꯩꯗꯅ ꯀꯩꯏꯝ ꯇꯧꯗꯄꯤꯗ ꯂꯩꯊꯣꯛꯄ ꯈꯣꯠ ꯄꯗꯣ ꯀꯌꯥ ꯁꯨꯝ ꯇꯧꯔꯛꯇꯕ ꯀꯩꯅꯣ ꯇꯧꯕꯅꯦ ꯍꯧꯖꯤꯛꯀꯤꯗꯣ ꯍꯩꯅꯧ ꯇꯥꯔꯛꯄ ꯖꯥꯠꯅꯤꯗ ꯑꯈꯣꯏ ꯊꯪꯅꯕꯖꯤꯗ ꯍꯩꯅꯧ ꯄꯥꯝꯕꯤ ꯑꯃ ꯍꯧꯋꯦꯕ ꯑꯅ ꯍꯩꯅꯧ ꯇꯥꯔꯛꯄꯗ ꯗꯤꯟꯗ ꯇꯥꯕ ꯗꯤꯟꯗ ꯇꯥꯕꯗꯨꯒꯤ ꯃꯈꯣꯟ ꯗꯨ ꯀꯩꯅꯣꯅꯦ ꯍꯦꯅ ꯌꯦꯡꯕꯅꯤꯗ ꯑꯗꯨꯒꯤ ꯌꯦꯡꯕ ꯊꯣꯛꯎꯕ ꯑꯗꯨ ꯍꯩꯅꯧ ꯑꯣꯏꯔꯝꯃꯦ ꯍꯩꯅꯧ ꯃꯆꯥ ꯑꯃ ꯀꯦꯜꯂꯦ ꯆꯥꯕꯕꯨꯗꯤ ꯌꯥꯕꯁꯨ ꯌꯥꯏ ꯃꯨꯠ ꯈꯤꯗꯪ ꯍꯥꯏꯗꯤ ꯃꯆꯨꯁꯦ ꯃꯨꯟꯕꯩ ꯇꯥꯏꯞꯇꯗꯤ ꯇꯧꯔꯦ ꯌꯥꯝ ꯆꯥꯎꯕꯗꯤ ꯑꯣꯏꯗꯤ ꯑꯗꯣ ꯃꯔꯨꯞ ꯍꯣꯏꯗꯤ ꯍꯩꯅꯧ ꯀꯩꯀꯥ ꯍꯧꯗꯕ꯭ꯔꯣ ꯀꯃꯥꯏꯟ ꯇꯧꯒꯦ
ꯑꯈꯣꯏꯁꯦ ꯆꯤꯡꯗꯗꯤ ꯍꯧꯋꯦꯕꯀꯣ ꯑꯈꯣꯏꯗꯤ ꯏꯡꯒꯣꯟꯁꯦ ꯌꯥꯝ ꯆꯥꯎꯕ ꯑꯣꯏꯗꯕꯅꯤꯅ ꯁꯤꯗ ꯊꯥꯕ ꯈꯣꯠꯄꯗꯤ ꯇꯧꯏ ꯗꯦ ꯑꯗꯨꯒ ꯑꯈꯣꯏ ꯊꯪꯅꯕ ꯑꯈꯣꯏ ꯏꯕꯥꯏ ꯍꯣꯏꯁꯨ ꯍꯧꯋꯦ ꯑꯈꯣꯏ ꯃꯆꯧꯕꯤ ꯑꯣꯏꯁꯨ ꯍꯧꯋꯤ ꯑꯈꯣꯏ ꯆꯤꯆꯦ ꯑꯣꯏꯁꯨ ꯍꯧꯋꯦꯕꯀꯣ ꯃꯣꯏꯗ ꯑꯌ ꯌꯥꯝ ꯆꯥꯏꯗ ꯍꯥꯏꯗꯤ ꯃꯣꯏꯗꯤ ꯑꯗꯨꯝ ꯃꯨꯜꯂ ꯈꯔ ꯃꯊꯥ ꯃꯇꯟꯖ ꯄꯣꯛꯑ ꯀꯦꯜꯂꯛꯇꯣꯏꯅꯦꯕꯀꯣ ꯑꯩ ꯗꯨꯝ ꯈꯨꯜꯂꯒ ꯑꯗꯨꯝ ꯆꯥꯕ ꯑꯗꯨꯃꯥꯏꯟ ꯇꯧꯋꯦ
ꯑꯣ ꯑꯗꯨ ꯆꯤꯡꯗ ꯍꯥꯏꯖꯦ ꯆꯤꯡꯖꯦ ꯀꯅꯣ ꯑꯥ ꯌꯨꯝꯗꯒꯤ ꯀꯌꯥꯝ ꯂꯥꯞꯄ ꯑꯣꯏꯗꯣꯏꯅꯣ ꯀꯃꯥꯏꯟ ꯇꯧꯕꯅꯣ
ꯑꯗꯨꯝ ꯍꯥꯟꯅꯗꯤ ꯈꯣꯡꯉꯒ ꯆꯠꯂꯝꯃꯤꯕꯣꯠꯅꯤꯗ ꯍꯧꯖꯤꯛꯀꯥꯟꯗꯤ ꯁꯨꯝ ꯆꯠꯈꯤꯗꯕꯩ ꯇꯟꯕꯗꯣ ꯌꯥꯝ ꯂꯥꯛꯄꯗꯤ ꯑꯣꯏꯗꯦꯕ ꯀꯣ ꯑꯗꯨꯝ ꯁꯥꯟꯅ ꯁꯥꯟꯅꯅ ꯆꯠꯂꯒ ꯑꯗꯨꯝ ꯁꯤꯡ ꯅꯣꯡ ꯆꯟꯕ ꯈꯣꯄ ꯇꯧꯔꯕ ꯌꯥꯕꯅꯤ ꯉꯥꯏꯈꯣꯀꯣ ꯑꯝꯇ ꯊꯝꯒꯤꯒꯦꯀꯣ ꯑꯩ